ꯇꯥꯏꯌꯦ
ꯐꯣꯟ ꯇꯧꯔꯛꯑꯣꯕꯨ ꯎꯅꯗꯔ꯭ꯤ ꯎꯅꯗꯔ꯭ꯤ
ꯎꯅꯗ꯭ꯔꯤꯌꯦ
ꯎꯝ
ꯅ ꯆꯥꯛ ꯆꯥꯛꯄꯤꯖꯗ꯭ꯔꯦ꯫
ꯑꯥ ꯀꯩ ꯍꯥꯏꯅꯣ
ꯅꯌꯨꯝꯗ ꯆꯥꯛ ꯄꯤꯖꯗ꯭ꯔꯦ
ꯍꯖꯕꯤꯗ꯭ꯔꯦꯅꯦ ꯕꯣ ꯌꯨꯝꯗꯒ ꯇꯥꯟꯊꯣꯛꯄꯤꯔꯤꯑꯦꯅꯦ ꯂꯥꯟ ꯃꯇꯝꯅꯤꯅ ꯆꯦꯡꯖꯥꯛ ꯇꯥꯡꯉꯦꯅ ꯆꯥꯛ ꯆꯦꯡꯖꯥꯛ ꯄꯤꯖꯔꯛꯇ꯭ꯔꯦꯅꯦ ꯑꯝꯇ
ꯍꯣꯏꯅꯦ ꯌꯥꯔꯣꯏꯅꯦ ꯗ꯭ꯔꯦꯟꯗꯒꯤ ꯈꯨꯂꯛꯄ ꯑꯣꯏꯔꯝꯅꯤꯅꯦ ꯅꯂꯥꯗꯒꯤ
ꯅꯣꯢꯔꯣꯝꯗ ꯍꯣꯡꯅꯕ꯭ꯔꯣ ꯈꯤꯇ ꯀꯥꯏꯒꯦꯗꯅ ꯆꯦꯡꯆꯥꯛ꯫ ꯎꯝ
ꯑꯦꯞ ꯁꯤ ꯑꯥꯏꯗꯒꯤ ꯇꯧꯔꯥ ꯊꯔꯛꯎ ꯍꯥꯏꯔꯣ ꯏꯌꯥꯝꯕ ꯗꯤꯝꯄꯔ ꯑꯃꯇꯛ ꯊꯥꯛ ꯊꯔꯥ ꯂꯣꯏ ꯀꯩꯗꯧꯔꯒꯦ
ꯃꯔꯜ ꯆꯥꯗ꯭ꯔꯦꯅꯦꯕꯣ ꯍꯧꯖꯤꯛ
ꯀꯣ ꯄꯥꯁꯅꯦꯟ ꯑꯣꯕꯅꯤ ꯀꯗꯧꯔꯒꯦ ꯀꯩꯅꯣ ꯌꯥꯝꯃꯩ ꯀꯝꯄ꯭ꯌꯨꯇꯔ ꯀꯣꯆꯤꯡꯗꯨꯕꯨ ꯀꯃꯥꯏꯅ ꯇꯧꯈ꯭ꯔꯒꯦ
ꯀꯝꯄ꯭ꯌꯨꯇꯔ ꯀꯣꯆꯤꯡꯁꯦ ꯍꯧꯖꯤꯛ ꯅꯍꯥꯟꯗꯒꯤ ꯂꯥꯛꯑꯣ ꯍꯥꯏꯕꯅꯤ ꯑꯩ ꯀꯩꯅꯣꯗꯒꯤ ꯐꯦꯕꯨꯋꯥꯔꯤ ꯐꯦꯕ꯭ꯔꯨꯋꯥꯔꯤꯒꯤ ꯑꯩꯈꯣꯏꯒꯤ ꯁꯦꯃꯤꯁꯇꯔ ꯑꯦꯛꯖꯥꯝ ꯇꯧꯗ꯭ꯔꯤꯀꯥꯟꯗ ꯍꯥꯏꯐꯦꯠ ꯆꯠꯂꯝꯃꯦ ꯑꯗꯩꯗꯤ ꯑꯃꯨꯛ ꯑ ꯑꯗꯒꯤ ꯏꯁꯥꯃ ꯍꯦꯛ ꯇꯧꯕꯗꯒꯤꯗꯤ ꯑꯗꯨꯝ ꯆꯠꯇ꯭ꯔꯦꯗꯣ ꯑꯗꯨꯗꯒꯤ ꯆꯠꯇꯕꯗꯅ ꯑꯃꯨꯛ ꯌꯥꯎꯁꯪꯁꯨ ꯆꯠꯇ꯭ꯔꯦ ꯆꯩꯔꯥꯎꯕꯁꯨ ꯆꯠꯇ꯭ꯔꯦ ꯃꯥꯔꯁꯇ ꯍꯥꯏꯐꯦꯠ ꯅꯣꯡ ꯅꯤꯅꯤ ꯀꯥꯔꯝꯃꯦ ꯑꯦꯄ꯭ꯔꯤꯜꯁꯤ ꯁꯨꯡꯁꯨ ꯆꯠꯇ꯭ꯔꯤ
ꯀꯔꯝ ꯀꯥꯟꯗꯅꯣ ꯂꯣꯏꯗꯣꯏꯁꯤ ꯑꯗꯨꯅ
ꯖꯨꯟꯗꯅꯤ ꯂꯣꯏꯗꯣꯏꯁꯦ ꯂꯥꯛꯑꯣ ꯂꯥꯛꯑꯣꯗꯤ ꯍꯥꯟ ꯏꯔꯥꯡ ꯃꯅꯨꯡꯁꯤꯁꯨ ꯑꯗꯨꯝ ꯀꯣꯆꯤꯡ ꯇꯧꯕ꯭ꯔꯥ ꯀꯩꯅꯣ
ꯊꯥꯗ ꯀꯌꯥꯅꯣ ꯂꯧꯕꯗꯣ
ꯊꯥꯗ ꯆꯥꯑꯣꯉꯥ ꯆꯥꯑꯣꯡ ꯂꯧꯗꯣꯏꯕ ꯑꯗꯩ ꯑꯦꯃꯤꯁꯟꯗ ꯀꯌꯥꯅꯣ ꯑꯅꯤꯔ ꯍꯨꯝꯂꯥ ꯌꯥꯔꯣ ꯀꯩꯅꯣꯒꯤ ꯗꯤꯄ꯭ꯂꯣꯃꯥ ꯁꯥꯔꯇꯤꯐꯤꯀꯦꯠ ꯑꯣꯏꯗꯣꯏꯕ ꯅ ꯏꯁ ꯇꯤ ꯑꯦꯁ ꯇꯤ ꯑꯣꯏꯕ꯭ꯔꯣ ꯑꯦꯁ ꯁꯤ ꯑꯣꯏꯔꯗꯤ ꯌꯥꯏꯅꯦ ꯍꯟꯗꯛ ꯀꯝꯄ꯭ꯌꯨꯇꯔꯒꯤ ꯌꯥꯎꯅꯤꯡꯉꯗꯤ ꯀꯩꯅꯣ ꯇꯧꯋꯦ ꯑꯦ ꯑꯥꯏꯒꯤ ꯐ꯭ꯔꯤꯗ ꯑꯩꯈꯣꯏꯒꯤ ꯇꯝꯕꯒꯤ ꯁꯥꯔꯇꯤꯐꯤꯀꯦꯠ ꯑꯃ ꯐ꯭ꯔꯤꯗ ꯄꯤꯗꯕ ꯀꯩꯅꯣꯒꯤ ꯅꯤꯂꯤꯠꯀꯤ ꯃꯈꯥꯗ ꯀꯥꯄꯥꯒ ꯑꯦ ꯑꯥꯏ ꯑꯦꯁꯤꯇꯦꯟꯇꯒꯒꯤ ꯀꫭꯔꯁ ꯑꯃ ꯐꫭꯝ ꯅꯠꯇꯦ ꯐ꯭ꯔꯤꯗꯅꯦ ꯐ꯭ꯔꯤꯗ ꯅꯪ ꯌꯥꯎꯅꯤꯡꯉꯗꯤꯦ ꯍꯥꯏꯔꯣ ꯐꫭꯝ ꯊꯥ ꯊꯥꯖꯤꯜꯂꫭ ꯍꯥꯏꯔꯛꯄꯅꯦꯕ ꯅꯍꯥꯟ ꯈꯪꯅꯕꯒꯩꯗ ꯀꯟꯇꯦꯛ ꯂꯧꯔꯣ ꯑꯗꯨꯒ ꯐꯣꯝ ꯊꯥꯖꯤꯜꯂꫭ ꯑꯗꯨꯒ ꯍꯟꯗꯛ ꯇꯧꯖꯦ ꯍꯥꯏꯔꯛꯄꯅꯦꯕ
ꯑꫭ ꯆꯠꯇ꯭ꯔꯁꯨ ꯌꯥꯔꯕꫭꯕ
ꯑꯦ ꯆꯠꯄ ꯆꯠꯇꯕꯩꯒꯤ ꯑꯗꯨꯗꯤ ꯈꯪꯗꯦ ꯆꯠꯇ꯭ꯔꯖꯨ ꯍꯥꯏꯐꯦꯠ ꯌꯥꯕꯕꯨꯗꯤ ꯌꯥꯏ ꯑꯗ ꯅꯪ ꯊꯥꯗꯤ ꯊꯥꯖꯤꯜꯂꯒ ꯅꯪ ꯊꯕꯛ ꯆꯤꯜꯂꯁꯨ ꯆꯠꯇꯕꯤꯗ ꯌꯥꯕ ꯑꫭꯔꯗꯤ ꯑꯗꯨꯝ ꯂꯧꯔꯁꯨ ꯌꯥꯏꯗꯅ ꯆꯠ ꯌꯥ ꯇꯠ ꯆꯠꯇꯕ ꯌꯥꯔꯣꯏ ꯍꯥꯏꯔꯁꯨ ꯅꯪ ꯇꯣꯛꯀꯦꯁꯨ ꯌꯥꯏꯗꯅ ꯑꯗꯨ ꯑꯣꯏꯗꯤ ꯑꯗꯨꯒꯤ ꯀꯩꯅꯣꯗꯣ ꯑ ꯅꯤꯂꯤꯠ ꯀꯄꯥ ꯀꯄꯥꯒ ꯀꯩꯒꯅꯣ ꯑꯦ ꯑꯥꯏ ꯑꯦꯁꯤꯁꯇꯦꯟꯒꯗꯣ ꯑꯩꯈꯣꯏꯗꯗꯤ ꯀꯥꯟꯅꯕ ꯐꯪꯗꯣꯏꯅꯤ ꯑꯈꫭꯏꯗꯗꯤ ꯑꯣ ꯕꯤ ꯁꯤꯗꯗꯤ ꯅꯣꯏ ꯑꯦꯁ ꯁꯤ ꯑꯦꯁ ꯇꯤ ꯈꯛꯇꯅꯤ ꯏꯌꯥꯝꯕ ꯕ꯭ꯔꫭꯁꯟ ꯀꯦ ꯀ ꯃꯥ ꯀ ꯀꯩ ꯑꯣꯏꯒꯦ
ꯀꯩꯅꯣ ꯍꯥꯏꯁꯦ ꯌꯥꯝꯕ꯭ꯔꯣ
ꯑꯥ
ꯀꯩ ꯀꯩꯃꯥꯏ ꯀꯣꯆꯤꯡ ꯆꯠꯂꯤ ꯀꯩꯅꯣ ꯑꯣ ꯑꯦ ꯑꯦ ꯁꯤ ꯑꯦ ꯁꯤ ꯑꯦ ꯁꯤ ꯑꯦꯁꯤ ꯀꯃꯥꯏꯅ ꯑꯦꯁ ꯇꯤ ꯑꯣꯏꯗꯣꯏꯅꯣꯕ ꯏꯌꯥꯝꯕ
ꯁꯥ ꯁ ꯑꯣ ꯅꯠꯇꯦ ꯇ꯭ꯔꯥꯏꯕꯦꯜ ꯇꯦꯀꫭ ꯁꯦꯗꯨꯜ ꯀꯥꯁ ꯃꯥ ꯃꯥ ꯃꯥꯁꯨ ꯂꯧ ꯌꯥꯅꯤꯍꯦ ꯑꯗꯨꯗꯤ
ꯗꯦ ꯃꯥ ꯌꯥꯎꯅꯤꯡꯕ꯭ꯔ ꯌꯥꯎꯅꯤꯡꯗꯕ꯭ꯔꯥ ꯗꯨꯗꯤ ꯈꯪꯗ꯭ꯔꯦ ꯈꯣꯏ ꯏꯌꯥꯝꯕ ꯗꯣꯛꯇꯔꯗꯨꯅ ꯀꯃꯥꯏꯅ ꯇꯧꯈ꯭ꯔꯦ
ꯅꯌꯥꯝꯕ ꯗꯣꯛꯇꯔꯗꯣ ꯅꯥꯏꯠ ꯗ꯭ꯌꯨꯇꯤ ꯇꯥꯔꯤ ꯍꯧꯖꯤꯛ ꯉꯁꯤ ꯍꯌꯦꯡ ꯐꯥꯎꯕ ꯑꯩ ꯉ ꯄꯨꯡ ꯀꯩꯅꯣꯗ ꯀꯌꯥꯅꯣ ꯃꯉꯥ ꯇꯔꯨꯛꯗ ꯑꯗꯥꯏꯅ ꯆꯠꯈ꯭ꯔꯅꯤ ꯑꯗꯨꯒ ꯄꯨꯡ ꯇꯔꯦꯠ ꯃꯈꯥꯏ ꯅꯤꯄꯥꯜ ꯇꯥꯔꯛꯄꯗꯗ ꯆꯥꯛ ꯂꯣꯏꯔꯀꯥꯟꯗ ꯑꯃꯛ ꯂꯥꯛꯑꯅꯤ ꯑꯗꯨꯒ ꯆꯥꯛ ꯆꯥꯔ ꯆꯠꯈ꯭ꯔꯅꯤ ꯑꯗꯨꯒ ꯑꯌꯨꯛꯀꯤ ꯄꯨꯡ ꯇꯔꯦꯠ ꯅꯤꯄꯥꯜ ꯁꯥꯏꯗ ꯑꯃꯨꯛ ꯍꯜꯂꯛꯑꯅꯤ
ꯑꯗꯨꯏ ꯃꯥ ꯄꯥꯔꯇꯤ ꯌꯥꯎꯗ꯭ꯔꯦ
ꯌꯥꯎ ꯌꯥꯎꯋꯦ ꯄꯥꯔꯇꯤ ꯌꯥꯎꯋꯦ ꯑꯗꯨ ꯄꯥꯔꯇꯤ ꯌꯥꯎꯔꯝꯃ ꯆꯠꯈꯤꯗꯣꯏꯅꯦ ꯇꯛ ꯇꯛ
ꯃꯥꯏꯗꯣ ꯅꯪꯅꯕ ꯂꯣꯏꯁꯤꯕꯤꯗꯣ ꯃꯥꯒꯤ ꯆꯥꯕ ꯊꯛꯄꯗꯤ ꯃꯥ ꯃꯥꯡꯍꯟꯕ ꯌꯥꯗꯦꯕ
ꯋꯥꯍꯟꯕ ꯌꯥꯗꯦ ꯆꯥꯗꯤ ꯆꯥꯗꯦ ꯑꯗꯨꯗꯨꯒ ꯆꯥꯕꯗꯤ ꯆꯥꯗꯦ ꯑꯦ ꯅꯣꯏ ꯂꯥꯛꯀꯥꯟꯗ ꯀꯩꯅꯣꯝ ꯆꯥꯖꯦ ꯍꯥꯏꯕꯅꯤꯅꯦ ꯉꯥ ꯆꯥꯖꯦ ꯍꯥꯏꯕ꯭ꯔꯥ ꯀꯩꯅꯣ
ꯇꯧꯔ ꯂꯣꯏꯔꯦꯗꯅ ꯏꯌꯥꯝꯕ ꯀꯩꯗꯧꯕꯩ ꯉꯥꯅꫭ ꯑꯣꯛ ꯁꯥ ꯇꯧꯔꯗꯧꯅꯤ
ꯎꯝ ꯑꯣꯛꯁꯥ ꯅꯠꯇꯦꯅꯦ ꯃꯥꯏꯁꯤꯗꯤ ꯉꯥꯗꯨꯗ ꯇꯧꯁꯦ ꯁꯤꯅꯤꯅꯦ ꯃꯥ ꯉꯥ ꯌꯥꯝ ꯄꯥꯝꯃ‌ꯦ ꯁꯤ
ꯍꯩꯁꯦ ꯀꯩ ꯊꯥꯅꫭ ꯑꯦꯄꯔꯤꯜ ꯎꯝ ꯖꯅꯋꯥꯔꯤ ꯐꯦꯕ꯭ꯋꯥꯔꯤ ꯃꯥꯔꯁ ꯑꯦꯄ꯭ꯔꯤꯜ ꯃꯦ ꯖꯅꯋꯥꯔꯤ ꯐꯕ꯭ꯋꯥꯔꯤ ꯃꯥꯔꯁ ꯑꯦꯄ꯭ꯔꯤꯜ ꯑꯦ ꯐꫭꯔ
ꯀꯩꯅꯣ ꯇꯧꯋꯦ ꯑꯩꯈꯣꯏꯒꯤ ꯀ꯭ꯂꯕꯀꯤ ꯑꯣꯏꯕ ꯔꯨꯜ ꯑꯃ ꯂꯩꯔꯦ
ꯀ꯭ꯂꯕ ꯑꯣ ꯌꯥ
ꯑꯇꯩ ꯅꯨꯃꯤꯠꯇ ꯍꯥꯎꯕ ꯆꯥꯕ ꯆꯥꯗꯕ ꯈꯪꯗꯦ ꯁꯟꯗꯦ ꯅꯨꯃꯤꯠ ꯈꯨꯗꯤꯡꯒꯤ ꯑꯍꯥꯎ ꯆꯠꯇꯕ ꯌꯥꯗꯦ ꯅꯠꯇꯦ ꯁꯇꯔꯗꯦ ꯅꯥꯏꯠ ꯈꯨꯗꯤꯡꯒꯤ ꯑꯍꯕ ꯆꯠꯇꯕ ꯌꯥꯗꯦ ꯑꯗꯨꯗꯨꯒ ꯇꯨꯝꯒꯗꯕ ꯑꯗꯨꯒ ꯏꯁꯥ ꯊꯥꯒ ꯑꯃꯨꯛꯀ ꯁꯥꯟꯅꯒꯗꯕ
ꯀ꯭ꯂꯕ ꯁꯦꯀ꯭ꯔꯦꯇꯔꯤꯅ ꯂꯣꯏ ꯄꯨꯊꯣꯛꯅꯤ ꯍꯥꯏꯗꯥꯅꯦ
ꯎꯝ ꯑꯩꯈꯣꯏ ꯀ꯭ꯂꯕ ꯄ꯭ꯔꯁꯤꯗꯦꯟ ꯃꯨꯠꯇꯧꯔꯕꯅꯤ ꯏꯁꯤꯡꯁꯨ ꯌꯥꯎꯗ꯭ꯔꯕꯅꯤ ꯑꯩꯈꯣꯏꯅ ꯂꯧꯗ꯭ꯔꯗꯤ
ꯏꯁꯤꯡꯗꯨꯕꯨꯗꯤ ꯂꯧꯔꯥ ꯂꯣꯏꯔꯦ ꯀꯩꯗꯩꯔꯒꯦ꯫ ꯁꯤꯡ ꯂꯧꯕꯗꯨꯗꯤ ꯀꯩ ꯌꯥꯝ ꯂꯥꯏꯕ ꯋꯥꯔꯤꯅꯤ
ꯃꯁꯥꯗꯨꯗ ꯑꯩꯩꯅ ꯅꯨꯡꯉꯥꯏꯇꯕ꯭ꯔꯥ ꯀꯩꯅꯣ
ꯀ꯭ꯂꯕ ꯀ ꯆꯥꯏ ꯆꯥꯏꯅꯤꯀꯣ ꯉꯁꯤꯦ
ꯀ꯭ꯂꯕꯁꯦ ꯈꯔ ꯑꯩꯈꯣꯏꯅ ꯁꯦꯀꯠ ꯁꯥꯒꯠ ꯇ꯭ꯔꯗꯤ ꯌꯥꯗ꯭ꯔꯦꯅꯦꯕꯣ ꯄ꯭ꯔꯛꯁꯤꯗꯦꯟꯗꯣ ꯋꯥ ꯉꯥꯡꯕ ꯉꯝꯗ꯭ꯔꯦꯅꯦ ꯇꯨꯃꯤꯟ ꯇꯨꯃꯤꯟ ꯂꯩꯔꯦꯅꯦ
ꯄ꯭ꯔꯁꯤꯗꯦꯟ ꯄ꯭ꯔꯁꯤꯗꯦꯟꯒ ꯂꯣꯏꯅ ꯐꯝ ꯇꯥꯅꯤ ꯌꯣ꯫
ꯅꯪ ꯃꯇꯝ ꯂꯩꯕꯥꯎ ꯈꯪꯉꯛꯕꯣ ꯍꯧꯖꯤꯛꯁꯤꯕꯣ
ꯇꯧꯗ꯭ꯔꯦꯕ
ꯍꯧꯗ꯭ꯔꯦꯗ
ꯑꯗꯨꯗꯤ ꯔꯨꯝ ꯇꯧꯁꯤꯅꯦ
ꯇꯧꯁꯤꯦ ꯇꯧꯁꯤꯦ ꯀꯥꯄꯔꯦ ꯐꯔꯗꯧꯅꯦ ꯍꯦꯛꯇ
ꯀꯞꯊꯦꯡꯅꯁꯤ ꯀꯨꯏꯔꯦ ꯔꯨꯝ ꯄꯞꯖꯤꯒ ꯄꯥꯏꯈꯤꯗꯕ
ꯒꯦꯝꯁꯦ ꯇꯧꯈꯤꯗꯕ ꯀꯨꯏꯔꯦꯍꯦ ꯍꯧꯖꯤꯛꯀꯥꯟꯁꯦ
ꯑꯩ ꯁꯥꯅꯗꯕ ꯀꯨꯏꯗꯤ ꯀꯨꯏꯔꯝ
ꯃꯣꯕꯥꯏꯜ ꯂꯤꯖꯦꯟꯖꯨ ꯄꯕꯖꯤꯖꯨ ꯀꯨꯏꯔꯦ ꯁꯥꯟꯅꯗꯕ ꯈꯨꯠꯁꯦ ꯇꯛ ꯇꯛ ꯍꯜꯂꯛꯄꯨꯗꯤ ꯍꯜꯂꯛꯈꯤꯅꯤ ꯄꯣꯠꯇꯣ꯫
ꯑꯩ ꯊꯕꯛꯇꯤꯕ ꯆꯨꯝꯊꯂꯛ ꯌꯥꯗ꯭ꯔꯄꯅꯤꯗ
ꯁꯤ ꯌꯥꯝ ꯋꯥꯕꯤꯗ
ꯌꯥꯝ ꯋꯥꯕꯤꯔꯣ
ꯑꯩꯈꯣꯏꯁꯨ ꯂꯥꯛꯀꯗꯕꯅꯤ ꯁꯤꯚꯤꯜ ꯏꯟꯖꯤꯅꯤꯌꯥꯔꯤꯡꯒꯤ ꯄꯣꯁ ꯑꯃ ꯂꯩꯔꯦ
ꯑꯩꯈꯣꯏ ꯃꯤꯁꯇ꯭ꯔꯤ ꯀꯥꯥꯏꯔꯦꯅꯦꯕꯣ꯫
ꯍꯣꯏ ꯍꯣꯏ ꯗꯥꯎ ꯌꯦꯡꯉꯣ ꯗꯥꯎ ꯌꯦꯡꯉꯣ꯫ ꯃꯤꯁꯇ꯭ꯔꯤ ꯒꯨꯅꯤꯌꯥꯒꯤ ꯒꯨꯅꯤꯌꯥ ꯇꯧꯕꯩ ꯃꯤꯁꯇ꯭ꯔꯤ
ꯑꯦ ꯒꯨꯅꯤꯌꯥꯔꯣꯝꯗꯗꯤ ꯕꯣꯔꯣ ꯍꯥꯏꯒꯗ꯭ꯔꯥ
ꯍꯦ꯫
ꯑꯩꯈꯣꯏ ꯑꯃꯨꯛ ꯆꯥꯎꯕ ꯂꯩꯄꯣꯟꯇꯦ
ꯕꯣꯔꯣꯒ ꯃꯤꯁꯇ꯭ꯔꯤꯒꯁꯦ ꯃꯤꯁꯇ꯭ꯔꯤꯅꯦ ꯆꯥꯎꯈ꯭ꯔꯦꯕ
ꯃꯌꯥꯝ ꯏꯊꯔꯤ ꯑ ꯑ ꯃꯤꯁꯇ꯭ꯔꯤ ꯀꯔꯤꯅꯣ ꯅꯪꯍꯥꯏꯅꯤꯡꯂꯤꯖꯦ꯫
ꯑꯁ ꯑ ꯃꯥꯅ ꯁꯤꯚꯤꯜ ꯏꯟꯖꯤꯅꯤꯌꯥꯔꯤꯡ ꯑꯣꯏꯔꯛꯏꯁꯤ ꯌꯥꯗ꯭ꯔꯤꯗ ꯏꯁꯇꯦꯞꯁꯤꯐꯧꯇ ꯈꯪꯗ꯭ꯔꯤꯕ
ꯅꯪ ꯍꯥꯏꯅꯤꯡꯉꯤꯗꯣ ꯀꯩꯅꯣ ꯍꯥꯏꯕ ꯑꯩꯅ ꯍꯥꯏꯗꯤ
ꯖꯨꯒꯥꯂꯤ ꯃꯤꯁꯇ꯭ꯔꯤ ꯕꯣꯔꯣ ꯍꯥꯏꯖꯦ
ꯑꯗꯣ ꯑꯗꯨꯅꯦ ꯖꯨꯒꯥꯂꯤ ꯃꯤꯁꯇ꯭ꯔꯤ ꯍꯦꯠ ꯃꯤꯁꯇ꯭ꯔꯤ ꯕꯣꯔꯣ
ꯍꯦꯠꯃꯤꯁꯇ꯭ꯔꯤ ꯕꯣꯔꯣ ꯍꯦꯗ ꯃꯤꯁꯇ꯭ꯔꯤꯅ ꯑꯝꯁꯨ ꯂꯩꯕꯔꯣ ꯎꯝ ꯂꯥꯎꯊꯔꯦ ꯅꯣꯡ ꯅꯤꯅꯤ ꯆꯠꯄꯒ ꯑꯗꯨꯝ ꯃꯤꯁꯇ꯭ꯔꯤꯁꯦ ꯀꯥꯔꯕꯅꯤꯅꯦ ꯅꯣꯡ ꯅꯤꯅꯤꯗ ꯑꯗꯨꯝ ꯑꯣꯏꯔꯦꯕ
ꯑꯣꯏꯔꯦ -ꯑꯣꯏꯔꯦ
ꯎ ꯀꯩꯅꯣ ꯐꯣꯟꯁꯦ ꯒ꯭ꯂꯤꯁ ꯆꯠꯄ꯭ꯔꯥ ꯀꯩꯅꯣꯝ ꯇꯧꯋꯤꯅꯦ ꯅꯪꯖꯦ
ꯎꯝ ꯎꯝ ꯏꯀꯣꯂꯥꯛꯄꯩ ꯇꯥꯏꯞꯇ ꯅꯣꯢ ꯄꯣꯠ ꯆꯩ ꯄꯨꯈꯠꯇꯣꯏ ꯀꯩ-ꯀꯩ ꯋꯥꯠꯂꯤꯒꯦ
ꯍꯥ
ꯄꯣꯠ ꯆꯩ ꯄꯨꯈꯠꯂꯛꯇꯧꯕ
ꯄꯣꯠꯆꯩ ꯄꯨꯈꯠꯂꯛꯇꯧꯕ ꯑꯩ ꯁꯦꯟꯗꯟ ꯍꯨꯟꯗꯣꯛꯑꯝꯃꯦ ꯌꯥꯝ ꯂꯨꯔꯤꯕ ꯑꯃꯅ ꯁꯦꯟꯗꯟꯒ ꯐꯨꯔꯤꯠꯇꯣ ꯍꯨꯟꯗꯣꯛꯑꯝꯃꯦ ꯑꯩꯈꯣꯏꯆꯦꯅ ꯂꯩꯔꯛꯄ ꯐꯨꯔꯤꯠ ꯑꯃ ꯍꯨꯟꯗꯣꯛꯑꯝꯃꯦ ꯑꯩꯅ ꯑꯗꯨꯕꯨꯗꯤ ꯂꯤꯠꯇꯨꯕ ꯑꯗꯨꯏ ꯀꯌꯥ ꯂꯩꯇꯦꯗ
ꯍꯣꯏ ꯁꯤ ꯌꯨꯝꯕꯨꯒꯤꯁꯨ ꯃꯣꯏ ꯀꯀꯥꯒꯤ ꯀꯩꯅꯣ ꯇꯧꯅꯤ ꯍꯥꯏꯕꯅꯤꯅꯦ ꯃꯊꯛꯀꯤ ꯑꯃ ꯈ꯭ꯋꯥꯏ ꯃꯊꯛꯀꯤ ꯑꯃ ꯃꯇꯣꯟꯒꯤꯗꯣ
ꯎꯝ
ꯊꯥ꯭ꯔꯠ ꯐ꯭ꯂ‌ꯣꯔꯒꯤꯗꯣ ꯑꯗꯨꯒꯤꯗꯣ ꯍꯩꯅꯤ ꯍꯥꯏꯕꯅꯦꯕ ꯑꯥ ꯀꯩꯅꯣ ꯇꯤꯟꯒ ꯇꯥꯏꯅꯕꯩꯗꯣ
ꯇꯤꯟꯒ ꯇꯥꯏꯅꯕꯗꯤ ꯎꯝ
ꯑꯗꯨ ꯍꯩꯅꯤ ꯍꯥꯏꯕꯅꯤ ꯑꯗꯨ ꯑꯗꯣ ꯅꯪ ꯅꯪ -ꯅꯪ ꯊꯕꯛ ꯂꯩꯔꯦ ꯅꯣꯏ ꯑꯣꯖꯥ ꯃꯤꯁꯇ꯭ꯔꯤ ꯁꯦꯅꯜꯖꯤꯠ ꯀꯥ ꯅꯣꯏꯒꯒꯤ
ꯑꯣ ꯋꯥꯏ ꯅꯣꯠ ꯇꯧꯔꯛꯀꯅꯤ ꯑꯩꯈꯣꯏꯗꯤ ꯑꯗꯨꯝ ꯥꯋꯥꯛꯀꯤꯡꯒꯤ ꯃꯤꯅꯤ ꯈꯣꯏꯗꯤ ꯇꯥꯛꯇ꯭ꯔꯁꯨ -ꯇꯥꯛꯇ꯭ꯔꯁꯨ ꯍꯩ ꯕꯤ ꯍꯩꯇ꯭ꯔꯁꯨ ꯇꯥꯛꯄꯤ ꯑꯩꯈꯣꯏ ꯒꯤꯝꯃꯥ ꯂꯩꯌꯦ ꯕꯨꯡꯕꯨꯡ ꯀꯥꯕꯤ ꯑꯃ ꯂꯩꯕꯅꯤ ꯁꯣꯛꯄꯒ ꯁꯣꯛꯄꯒ ꯃꯤꯁꯇ꯭ꯔꯤ ꯀꯥꯕꯤ ꯃꯤꯁꯇ꯭ꯔꯤ ꯀꯥꯕꯒ ꯕꯣꯔꯣꯗ ꯂꯩꯔꯝꯕꯤ
ꯍꯧꯖꯤꯛꯁ‌ꯦ ꯁꯖꯤꯕꯨ ꯊꯥ ꯂꯣꯏꯗꯣꯔꯦꯅꯦ
ꯁꯖꯤꯕꯨꯊꯥ ꯍꯥꯏꯁꯤ ꯑꯣ ꯂꯣꯏ ꯂꯣꯏꯖꯁꯅꯨ ꯀꯩꯅꯣ
ꯍꯂꯦꯟ ꯊꯥꯏꯔꯑꯅꯤ ꯍꯩꯅꯕꯨ ꯐꯅ ꯄꯥꯜꯂꯦ ꯁꯣꯝꯗ ꯎꯝ
ꯑꯩꯅꯧ ꯈꯔ ꯈ ꯆꯥꯎꯍꯧꯔꯦ ꯑꯩꯈꯣꯏꯔꯣꯝꯗ
ꯑꯩ ꯍꯩꯅꯧ ꯍꯟꯗꯛ ꯍꯟꯗꯛꯀꯤ ꯍꯩꯅꯧ ꯍꯩꯅꯧ ꯆꯥ ꯐꯪꯗ꯭ꯔꯤ
ꯍꯩꯅꯧꯗꯤ ꯆꯥꯗ꯭ꯔꯤꯗ ꯑꯩꯁꯨ ꯌꯥꯝꯕ ꯀꯥꯏꯗꯩ ꯍꯩꯅꯧ ꯍꯧꯖꯤꯛꯄꯨ
ꯐ ꯆꯥꯎꯔ ꯑꯆꯧ ꯑꯆꯧꯕ ꯍꯧꯔꯛꯏꯦ ꯑꯁꯤꯟꯕ ꯆꯥꯏꯔꯅꯦ ꯍꯥꯃꯦꯛꯇꯨꯗ
ꯕ꯭ꯔꯥꯏꯠ ꯃꯈꯨꯝꯁꯤꯗ ꯂꯑꯣꯔꯦꯍꯦ
ꯃꯊꯛꯀꯤꯗꯣ ꯁꯥꯅꯤꯅꯦ ꯃꯊꯛꯀꯤ ꯉꯁꯥꯏ ꯀꯩꯅꯣꯅ ꯅꯣꯏ ꯀꯅꯟꯅ ꯂꯩꯕ ꯈꯣꯠꯄ ꯍꯥꯏ ꯑꯗꯨꯕꯣ
ꯂꯩꯔꯣꯏꯗꯦ
ꯑꯗꯨꯅ ꯀꯥꯔꯗ ꯁꯤꯡꯒꯜ ꯁꯤꯡꯒꯜꯅ ꯑꯣꯏꯔꯛꯀꯗꯗꯣ ꯍꯥꯏꯗꯤ ꯌꯥꯝ ꯄꯤꯔꯛꯀꯅꯤꯕ ꯑ ꯑꯗꯨꯝ ꯃꯁꯥ ꯑꯣꯗꯤ ꯅꯥꯜꯂꯛꯀꯅꯦꯕꯣ
ꯑꯃꯃꯨ ꯁꯟꯅꯨꯖꯤꯟꯅꯤ ꯀꯃꯥꯏꯅ ꯇꯧꯈ꯭ꯔꯒꯦ
ꯁꯥ ꯎꯗꯤ ꯍꯣꯔꯦꯟ ꯍꯣꯔꯦꯟ ꯍꯥꯏꯁꯤꯅꯦ ꯀꯩꯅꯣ ꯍꯟꯗꯛ ꯀꯩꯅꯣꯒꯤ ꯃꯣꯏꯒꯤ ꯑꯩꯈꯣꯏ ꯃꯃꯥꯡꯒꯤ ꯕꯦꯁꯀꯤ ꯆꯪꯅꯔꯛꯑꯅꯤ ꯑꯗꯨꯗꯨꯒ ꯑꯩꯈꯣꯏꯗꯤ ꯁꯦꯞꯇꯦꯝꯕꯔ ꯇꯥꯟ ꯆꯥꯔꯗꯤ ꯅꯕꯦꯝꯕꯔ ꯗꯤꯁꯦꯝꯕꯔ ꯌꯧꯕꯦ
ꯁꯣꯏꯔꯣꯝꯒꯤ ꯋꯥꯅꯤꯗ ꯑꯩꯈꯣꯏꯅꯗꯤ ꯍꯧꯖꯤꯛ ꯍꯧꯖꯤꯛ ꯄꯥꯔꯇꯤꯗ ꯇꯧꯅꯤꯡꯉꯕ
ꯎꯝ ꯍꯣꯏ ꯊꯝꯃꯣ ꯑꯩ ꯁꯣꯝꯗ ꯃꯤ ꯀꯧꯔꯦ ꯑꯝꯇ ꯊꯝꯃꯗꯤ
ꯑꯣꯏ